ꯇꯥꯔꯦ
ꯁꯤ ꯂꯣꯏꯔꯒ ꯁꯤ ꯂꯣꯏꯔꯒ ꯑꯝꯇꯪꯒ ꯌꯦꯡꯒꯤꯖꯦ ꯑꯗꯨꯒ ꯑꯣꯀꯦ ꯇꯥꯍꯜꯂꯁꯤ
ꯎꯝ
ꯅꯪ ꯀꯥꯏ ꯂꯩꯅꯣ
ꯀꯥꯗ ꯂꯩ
ꯀꯩꯗꯧꯏꯕ
ꯆꯥꯛ ꯊꯣꯡꯉꯤ
ꯆꯥꯛ ꯊꯣꯡꯉꯤꯌꯦ
ꯅꯪ ꯌꯥꯝ ꯂꯦꯡꯉꯛ ꯅꯪ ꯌꯥꯝ ꯂꯦꯡꯉꯛꯀꯅꯣ ꯍꯥꯏꯕꯅꯦ ꯇꯥꯕ ꯅꯨꯡꯉꯥꯏꯇꯦ
ꯉꯥꯏꯈꯣ ꯑꯃꯨꯛꯇꯪꯒ ꯂꯦꯡꯒꯦ ꯑꯗꯨꯒ ꯂꯦꯡꯉꯔꯣꯏ ꯀꯩ ꯍꯥꯏꯅꯣ ꯇꯥꯗꯦꯗ ꯅꯥꯀꯣꯡ ꯊꯥꯗꯤꯌꯦ ꯅꯥꯀꯣꯡꯖꯤꯗ ꯑꯩꯅ ꯀꯣ ꯀꯥ ꯀꯥ ꯂꯦꯡ ꯁꯅꯕꯅꯤ
ꯖꯣ ꯀꯥꯠ ꯁꯨ ꯂꯣꯏꯔꯕꯣ
ꯂꯣꯏꯒꯔꯦ
ꯄꯩꯁꯥꯗꯤ
ꯆꯪꯉꯥꯡꯈꯤꯔꯣꯏꯍꯦ
ꯄꯩꯁꯥꯗꯤ ꯁꯨꯡꯐꯪ ꯐꯪꯗꯦ ꯁꯨꯔꯤꯗꯤ ꯑꯝꯇꯥ ꯑꯣꯏꯕ
ꯈꯪꯗꯦꯉꯣ ꯃꯣꯏ ꯖꯣꯀꯥꯠ ꯄꯥꯏꯕ ꯀꯥꯡꯕꯨꯗꯨ ꯄꯥꯏ ꯂꯩꯔꯕ ꯀꯩꯅꯣ
ꯁꯦꯟꯕꯗꯤ ꯁꯨꯡꯐꯪ ꯐꯪꯗꯦ ꯖꯣꯀꯥꯟ ꯁꯨꯔꯤꯗꯦ ꯅꯠꯇꯕ ꯆꯦꯅꯥꯎꯡ ꯍꯣꯏꯒꯤꯗꯤ ꯊꯥ ꯑꯃ ꯁꯨꯕꯗ ꯍꯦꯛ ꯅꯣꯏꯕ ꯅꯣꯏꯕꯒ ꯑꯗꯨꯝ ꯁꯣꯠ ꯁꯣꯠꯅꯕ ꯄꯤꯔꯛꯑꯦ
ꯑꯗꯣ ꯑꯩꯈꯣꯏ ꯁ꯭ꯋꯥꯏꯒꯤꯗꯤꯡꯉꯣ ꯃꯤ ꯑꯇꯩꯒꯤꯗꯤ ꯌꯣꯀꯥꯟ ꯄꯩꯁꯥ ꯌꯥꯝ ꯆꯥꯎꯋꯏꯤ
ꯍꯦ ꯄꯩꯁꯥ ꯆꯥꯎꯕ ꯅꯠꯇꯦ ꯆꯞ ꯃꯥꯟꯅꯩ ꯄꯩꯁꯥꯗꯤ ꯑꯗꯨꯒ ꯃꯣꯏꯅ ꯊꯥ ꯑꯃ ꯄꯨꯔꯥ ꯁꯨꯕ
ꯀꯃꯥꯏꯅ ꯐꯅꯥꯝ ꯂꯩꯒꯦ ꯃꯣꯏꯅ ꯁꯨꯒꯦꯗꯤ
ꯍꯣꯏ ꯑꯗꯨ ꯃꯣꯏꯅ ꯂꯧꯊꯗꯕꯩꯅꯦ ꯍꯥꯏꯕ ꯊꯥꯒꯠꯇꯣꯏꯅꯦ ꯍꯥꯏꯕꯗꯣ ꯍꯥꯟꯅ ꯑꯥ ꯀꯩꯅꯣꯗ ꯑꯃꯨꯛ ꯁꯤꯁꯨ ꯖꯒꯦꯅ ꯊꯥꯒꯠꯇꯣꯏꯅꯦ ꯑꯗꯨ ꯊꯥꯒꯠꯄꯗꯨ ꯊꯥꯒꯠꯇꯕꯅꯦ ꯍꯥꯏꯕ ꯁꯨꯝ ꯂꯩꯇꯦ ꯍꯥꯏꯗꯦ ꯇꯅꯦ ꯍꯥꯏ ꯁꯨꯒꯦꯗꯤ ꯃꯌꯥꯝ ꯁꯨꯕ ꯌꯥꯏ ꯀꯩꯅꯣ ꯁꯨꯅꯕ ꯃꯌꯥꯝ ꯂꯩꯗꯨꯗꯤ
ꯑꯗꯨꯅꯦ ꯄꯨꯈ꯭ꯔꯤ ꯄꯥꯠ ꯂꯩꯔꯤ ꯃꯌꯥꯝꯖꯦ
ꯁꯦꯡꯗꯣꯛꯑꯒ ꯑꯗꯨ ꯄꯩꯁꯥꯕꯨ ꯂꯧꯊꯔꯒ ꯑꯗꯨꯝ ꯃꯅꯤꯡ ꯀꯣꯝꯒꯗꯣ ꯀꯩꯅꯣ ꯃꯇꯥꯟꯒꯗꯣ ꯅꯨꯡꯅꯒ ꯆꯟꯈꯠꯄ ꯆꯦꯛꯅꯒꯖꯪꯈꯠꯄ ꯆꯪꯈꯠꯄ ꯌꯥꯏ ꯀꯩꯅꯣ
ꯌꯥꯏꯌꯦ ꯑꯗꯨꯗꯨ ꯅꯠꯇ꯭ꯔꯁꯨ ꯐ ꯌꯥꯝ ꯆꯥꯎꯅ ꯇꯧꯊꯣꯛꯑꯒ ꯇꯣꯛꯊꯣꯛꯄꯗꯤ ꯌꯥꯔꯔꯣꯏꯗꯣ ꯐꯖꯥꯅ ꯅꯟꯅꯥ ꯃꯇꯥꯏ ꯃꯇꯥꯏ ꯆꯠꯂꯁꯨ ꯌꯥ
ꯃꯇꯥꯏ ꯃꯇꯥꯏ ꯆꯠꯂꯒꯦ ꯊꯕꯛꯁꯨꯨ ꯃꯤꯗꯨ ꯊꯕꯛꯁꯨꯨ ꯋꯥ ꯆꯠꯇ꯭ꯔꯦ ꯄꯩꯁꯥꯥꯁꯦ ꯐꯪꯉꯦ ꯑꯗꯩꯗꯤ ꯇꯣꯉꯥꯟꯅ ꯑꯗꯨ ꯆꯟꯕꯒꯤꯗꯃꯛꯇ ꯄꯩꯁꯥꯁꯨ ꯇꯤꯡꯅꯗ꯭ꯔꯦꯗꯅ ꯖꯣꯀꯥꯟꯗꯨꯗ ꯆꯪꯍꯟꯒꯗꯦ
ꯍꯧꯖꯤꯛꯁꯨ ꯏꯁꯤꯡ ꯂꯩꯇꯕꯩ ꯀꯟꯅꯥ ꯋꯥꯅꯔꯤ ꯉꯣ ꯂꯧꯕꯨꯛꯀꯤ
ꯑꯗꯨꯒꯤ ꯄꯩꯁꯥꯗꯨ ꯃꯄꯥꯟ ꯃꯄꯥꯟꯗ ꯐꯖꯅ ꯆꯜꯂꯅꯤ ꯑꯗꯨꯗꯒꯤ ꯌꯥꯝ ꯇꯨꯔꯦꯟ ꯀꯩꯅꯣꯗꯒꯤ ꯆꯪꯉꯛꯄꯒꯤ ꯈꯣꯡꯅꯨꯡꯟ ꯄꯔꯦꯡꯒꯗꯨ ꯃꯄꯥꯟꯗ ꯐꯖꯅ ꯆꯪꯈꯠꯂꯒ ꯆꯪꯉꯥꯑꯗꯤ ꯏꯁꯤꯡ ꯍꯥ
ꯑꯗꯨꯒꯤ ꯑꯍꯥꯡ ꯀꯖꯤꯄꯥꯂꯣꯝꯒꯤ ꯈꯣꯡꯖꯤꯟꯗꯩ ꯑꯃ ꯇꯨꯔꯦꯟ ꯑꯃ ꯆꯪꯉꯛꯄꯗꯣ ꯋꯥꯏꯈꯣ ꯂꯣꯝꯗꯒꯤ
ꯎꯝ
ꯑꯗꯨꯗꯤ ꯀꯅꯥ ꯆꯠꯂꯤꯅꯣ ꯈꯪꯗꯦꯍꯣ ꯃꯇꯥꯏ ꯃꯇꯥꯏ ꯑꯗꯨꯗꯤ ꯗꯥꯝ ꯆꯟꯕ ꯑꯗꯨꯝ ꯆꯜꯂꯦꯕ
ꯀꯌꯥꯝ ꯀꯌꯥꯝ ꯆꯜꯂꯒꯦ ꯍꯥꯏꯁꯦ ꯑꯥꯥꯎ ꯀꯩꯅꯣ ꯁꯦꯠ ꯂꯩꯕꯗꯨꯐꯧ ꯆꯜꯂꯕꯣ
ꯁꯦꯠ ꯌꯧꯗꯨꯗꯤ ꯌꯧꯗꯦ ꯑꯃ ꯌꯨꯝ ꯂꯣꯏꯔꯛꯄ ꯑꯗꯥꯏꯗ ꯂꯣꯏꯔꯦ
ꯑꯗꯨꯅꯤ ꯀꯩꯅꯣꯅꯦ ꯍꯥꯏꯗꯤ ꯑꯗꯨ ꯄꯔꯦꯡꯗꯣ ꯑꯥꯕꯎ ꯄꯥꯠꯇꯨ ꯌꯧꯁꯟꯕꯧ ꯆꯪꯖꯟ ꯌꯥꯏ ꯍꯥꯏꯕ ꯌꯥꯝ ꯆꯥꯎꯕ ꯅꯠꯇꯦ ꯍꯥꯏꯕ ꯃꯄꯥꯟ ꯃꯄꯥꯟ ꯀꯩꯗꯣ ꯐꯖꯅ ꯆꯜꯂꯗꯤ ꯏꯁꯤꯡꯗꯨꯖꯨ ꯀꯨꯏꯅ ꯆꯠꯇꯣꯏꯅꯤ
ꯎꯝ
ꯊꯕꯛ ꯁꯨꯕꯤꯗꯦ ꯑꯗꯨꯅꯌꯥ ꯂꯧꯛꯊꯔꯁꯦ ꯆꯥꯛ ꯆꯥꯅꯤꯡꯗꯦꯅ ꯑꯩ ꯀꯩꯅꯣ ꯇꯧꯔꯦ ꯆꯥꯏ ꯃꯣꯔꯣꯛ ꯃꯦꯠꯄ ꯈꯔꯒ ꯇꯧꯔꯒ ꯉꯥ ꯈꯔ ꯂꯧꯔ ꯆꯥꯏ ꯍꯤꯟꯖꯥꯡꯒ ꯆꯥꯅꯤꯡꯗꯦ ꯎꯇꯤ ꯊꯣꯡ ꯏꯟꯁꯥꯡ ꯏꯟꯖꯥꯡꯒ ꯆꯥꯅꯤꯡꯗꯦ ꯆꯥꯗ꯭ꯔꯦ
ꯅꯠꯇ꯭ꯔꯣ ꯍꯥꯏꯖꯦ
ꯂꫭꯛꯀ ꯊꯨꯡꯕꯒꯤ ꯆꯥꯅꯤꯡꯗꯦ
ꯏꯃꯥ
ꯎꯇꯤ ꯊꫭꯡꯕꯒ ꯆꯥꯅꯤꯡꯗꯦ
ꯏꯁ ꯂꯣꯛ ꯊꯨꯡꯕꯗꯤ ꯆꯥꯛ ꯆꯥꯕ ꯅꯨꯡꯉꯥꯏꯕꯅꯦ ꯍꯦ ꯄꯨꯡꯆꯪꯗ ꯆꯪꯕꯅꯦ ꯃꯍꯥꯎꯖꯨ ꯈꯪꯗꯕꯅꯤꯅ
ꯍꯥꯎꯇꯗꯤ ꯆꯥꯅꯤꯡꯗꯦ ꯑꯩꯗꯤ
ꯀꯩ ꯏꯁ ꯍꯥꯎꯕ ꯃꯍꯥꯎ ꯈꯪꯕ꯭ꯔꯥ ꯍꯥꯏꯖꯦ
ꯅꯠꯇꯦ ꯍꯦ ꯎꯇꯤ ꯊꯣꯛꯗ ꯍꯥꯎꯇ꯭ꯔꯥꯗꯤ ꯆꯥꯅꯤꯡꯗꯦ ꯍꯥꯏ ꯎꯠꯇꯤ ꯊꯣꯡꯕ ꯍꯥꯏꯔ ꯑꯩꯈꯣꯏ ꯎꯁꯣꯏ ꯆꯣꯡꯗ꯭ꯔꯥꯕꯣ
ꯎꯁꯣꯏꯒ ꯆꯣꯡꯗꯦꯗ ꯋꯥ ꯑꯣꯏ ꯂꯣꯏ ꯍꯧꯔꯦꯗ
ꯎꯁꯣꯏ ꯑꯝꯇꯪ ꯎꯇꯤ ꯑꯝꯇꯪ ꯆꯥꯅꯤꯡꯉꯤꯗ
ꯎꯝ ꯍꯥꯟꯅꯗꯤ ꯌꯥꯝ ꯆꯣꯡ ꯍꯨꯖꯤꯛ ꯋꯥ ꯄꯥꯟꯕ ꯃꯇꯝ ꯅꯠꯇꯦꯗ
ꯃꯥꯅꯦꯍꯦ ꯃꯌꯥꯝ ꯀꯩꯅꯣ ꯇꯧꯕ ꯆꯣꯡꯈꯠꯂꯛꯄ ꯃꯇꯝꯅꯦ ꯍꯨꯖꯤꯛ ꯂꯕꯨꯛꯇꯒ ꯁꯨꯝ ꯂꯧ ꯀꯨꯝꯗ꯭ꯔ ꯅꯪ
ꯀꯨꯝꯃꯤ
ꯃꯃꯥꯡꯗ
ꯀꯨꯝꯃꯦ
ꯀꯨꯝꯕꯗꯒ ꯀꯨꯝꯕꯗꯒ ꯆꯣꯡꯈꯠꯄꯒ ꯌꯥꯎꯕ꯭ꯔꯥ ꯌꯦꯡꯉꯨꯅꯦ
ꯊꯦꯡꯅꯗꯦ
ꯆꯣꯡꯈꯠꯄ ꯌꯥꯎ ꯆꯣꯡꯈꯠꯄ ꯌꯥꯎꯔꯗꯤ ꯍꯦꯛꯆꯜꯂ ꯊꯝꯃꯨ ꯑꯩ ꯂꯧ ꯂꯥꯛꯀꯦ ꯕꯖꯥꯗꯩ ꯂꯩꯕꯗꯨꯗꯤ ꯌꯥꯝ ꯂꯤ ꯍꯥꯏꯕ
ꯑꯥ
ꯃꯣꯏꯗꯤ ꯅꯨꯨꯃꯤꯠ ꯃꯔꯤ ꯃꯉꯥꯅꯤ ꯌꯣꯟꯖꯜꯂꯛꯑꯕꯅꯤꯅ ꯁꯨꯝ ꯈꯨꯗꯛꯇ ꯍꯦꯛ ꯂꯛꯄꯗꯣ ꯊꯦꯡꯅꯍꯧꯔꯗꯤ ꯍꯥꯎꯋꯦ ꯅꯠꯇꯗꯤ ꯌꯥꯗꯦꯕ ꯑꯩ ꯅꯨꯃꯤꯠ ꯅꯤꯅꯤ ꯍꯨꯝꯅꯤ ꯂꯩꯔ ꯑꯩ ꯂꯥꯛꯀꯅꯤ ꯑꯗꯨ
ꯍꯩꯕ꯭ꯔꯥ ꯌꯦꯡꯉꯝꯒꯦ
ꯅꯣꯏ ꯗꯥ ꯊꯕꯛ ꯆꯠꯄ꯭ꯔꯥ
ꯆꯠꯂꯦ ꯍꯜꯂꯛꯇ꯭ꯔꯤ
ꯅꯣꯏ ꯃꯥꯥ ꯅꯍꯥꯟꯃꯨꯛ ꯇ꯭ꯔꯦꯅꯤꯡ ꯆꯠꯄꯗꯣ ꯀꯗꯥꯏꯗꯅꯣ ꯆꯠꯂꯨꯕꯗꯣ
ꯈꯪꯗꯦꯗ ꯃꯣꯏ ꯄꯨꯂꯞ ꯄꯥ ꯆꯠꯄꯅꯦ ꯑꯗꯣ
ꯍꯥ
ꯄꯨꯂꯞ ꯄꯥꯔ ꯀꯥꯏꯗꯅꯣꯝꯗꯤ ꯆꯠꯄꯅꯦꯕ
ꯀꯗꯥꯏꯗ ꯍꯥꯏꯕ
ꯃꯐꯝꯗꯨ ꯗꯥꯏꯔꯦꯛ ꯈꯪꯗꯦꯕ ꯄꯨꯂꯞ ꯄꯥꯔ ꯀꯥꯏꯗꯅꯣꯝꯗꯤ ꯆꯠꯄꯅꯦꯕ
ꯑꯗꯨ ꯑꯅꯧꯕ ꯇ꯭ꯔꯦꯅꯤꯡ ꯑꯃ ꯈꯣꯡꯉꯥꯝꯄꯥꯠꯇ ꯍꯦꯛ ꯍꯦꯛ ꯇꯧꯕꯅꯦ ꯑꯩꯖꯨ ꯑꯗꯨꯗꯨ ꯌꯥꯎꯒꯦꯅ ꯇꯧꯕꯅꯦ
ꯈꯔ ꯂꯩꯔ ꯑꯣꯏ ꯆꯠꯂꯅꯤ
ꯇ꯭ꯔꯦꯅꯤꯡ ꯆꯠꯄꯩ ꯄꯩꯁꯥꯖꯨ ꯐꯪꯉꯦ ꯍꯥꯏꯕ꯭ꯔꯥ ꯀꯩꯅꯣꯝ ꯍꯥꯏꯗꯥꯏꯅꯦ
ꯐꯪꯉꯦꯒꯗꯤ ꯍꯥꯏꯕꯅꯤ ꯑꯩꯗꯤ ꯈꯪꯗꯦ ꯇꯝꯕꯗꯨ ꯇꯝ ꯑꯩꯗꯤ ꯐꯤ ꯁꯨꯕꯒꯤ ꯇꯝꯒꯦ ꯇꯧꯕ ꯐꯤ ꯁꯨꯕꯒꯤ ꯃꯥꯏ ꯒꯤ ꯃꯆꯨ ꯊꯥꯛꯄ ꯈꯣꯠꯄꯒꯤ ꯃꯥꯒꯤ ꯀꯥꯜꯀꯨꯂꯦꯁꯟ ꯀꯩꯀꯩꯗ ꯐꯖꯅ ꯇꯝꯗꯥꯗꯤ ꯌꯥꯔꯕ ꯈꯔ ꯍꯩꯕꯗꯨꯅꯗꯤ ꯍꯩꯕꯨꯗꯤ ꯍꯩꯌꯦꯕꯨ
ꯑꯦ ꯑꯗꯨꯗꯤ ꯐꯣꯟꯗ ꯑꯗꯨꯝ ꯌꯥꯗ꯭ꯔꯥ ꯍꯥꯏꯁꯦ
ꯌꯥꯗꯦ ꯁꯣꯏꯔꯗꯤ ꯌꯥꯅꯦ ꯐꯤ ꯆꯥ ꯊꯠꯄ ꯈꯣꯠ ꯇꯠꯄ ꯇꯧꯕꯩ ꯍꯩꯕꯨꯗꯤ ꯍꯩꯕ ꯁꯨꯕ ꯈꯣꯠ ꯄꯩꯗꯤ ꯑꯗꯨ ꯐꯖꯅ ꯇꯝꯃꯗꯤ ꯈꯔꯥ ꯐꯩꯗꯅ
ꯎꯝ
ꯇꯝꯃꯒ ꯆꯥꯡꯗꯣ ꯑꯣꯜꯂꯗꯤ ꯐꯤꯒꯤ ꯋꯦꯠꯇꯣ ꯁꯤ ꯂꯨꯝꯃꯗꯤ ꯁꯤ ꯊꯥꯛꯀꯗꯕꯅ ꯂꯩꯔꯤꯅꯦ ꯃꯣꯏꯁꯨ
ꯑꯗꯨ ꯇꯧꯅꯤꯡꯕꯁꯦ ꯀꯦꯛ ꯁꯥꯕꯒ ꯂꯣꯏ ꯇꯝꯅꯤꯡ ꯉꯦ ꯃꯁꯔꯨꯝ ꯊꯥꯕ ꯑꯗꯩꯗꯤ ꯐꯤ ꯇꯨꯕ ꯑꯦ ꯐ꯭ꯔꯤꯅꯦ ꯑꯗꯣ ꯇꯝꯗꯨꯏꯖꯦ
ꯌꯥꯏꯅꯤ ꯑꯗꯨ
ꯇꯝꯗꯨꯣꯏꯖꯦ ꯇꯝꯗꯣꯏꯖꯦ ꯐ꯭ꯔꯤꯅꯦ ꯍꯥꯏꯕ ꯑꯗꯨꯝ ꯁꯥꯔꯇꯤꯐꯤꯀꯦꯠꯀ ꯄꯤꯔꯛꯇꯣꯏꯅꯦ ꯍꯥꯏꯕ ꯃꯣꯏ
ꯑꯩ ꯃꯃꯥꯡꯗ ꯆꯦꯡꯒꯨꯝ ꯊꯥꯒꯦ ꯇꯧꯔꯝꯃꯝꯅꯦ
ꯆꯦꯡꯒꯨꯝ ꯊꯥꯗꯨꯕꯨ ꯏꯕꯨꯉꯣ ꯍꯩꯇꫪꯗꯤꯅꯦ ꯑꯣꯏꯗꯦ
ꯑꯗꯨ ꯑꯦꯍꯦ ꯐꯖꯅ ꯈꯪꯉꯦꯍꯦ ꯆꯦꯡꯒꯨꯝ ꯊꯥꯕꯩꯗꯤ ꯐꯖꯅ ꯊꯤꯒꯠꯂꯝꯃꯦ ꯀꯩꯅꯣ ꯑꯗꯨꯒ ꯆꯦꯡꯒꯨꯝ ꯃꯔꯨꯗꯣ ꯑꯩꯅ ꯀꯥꯏꯗꯩ ꯂꯩꯖꯤꯒꯦ ꯈꯟꯕ ꯕꯥꯁꯤꯈꯣꯡꯗꯗꯤ ꯑꯃ ꯌꯣꯟꯕꯝ ꯑꯃꯗꯤ ꯂꯩ ꯑꯗꯣ ꯆꯪꯕꯗꯣ ꯑꯃꯨꯛ ꯇꯜꯂꯕ
ꯍꯧꯖꯤꯛꯀꯤꯅꯦ ꯇ꯭ꯔꯦꯅꯤꯡꯗꯣ ꯌꯥꯝ ꯀꯨꯏꯅ ꯑꯇꯩ ꯅꯨꯃꯤꯠ ꯇꯔꯥꯃꯔꯤ ꯇꯔꯉ ꯅꯤ ꯆꯪꯅꯤ ꯆꯠꯅꯤꯡꯉꯗꯤ ꯑꯗꯨꯝ ꯆꯠ ꯌꯥꯏ
ꯌꯥꯏꯅꯦ ꯑꯗꯨꯗꯤ
ꯃꯊꯪꯒꯤ ꯑꯅꯧꯕ ꯀꯧꯔꯀꯥꯟꯗ ꯑꯩ ꯍꯥꯏꯖꯔꯛꯀꯦ ꯃꯤ ꯃꯤ ꯃꯤ ꯃꯌꯥꯝ ꯆꯠꯄꯅꯤ
ꯃꯆꯥꯒ ꯃꯌꯥꯝ ꯆꯠꯄꯅꯦ ꯆꯦꯡꯒꯨꯝ ꯊꯥꯕꯒꯤ ꯑꯌꯥꯝꯕꯅ ꯂꯨꯄꯥ ꯃꯆꯥꯗꯤ ꯆꯦꯡꯒꯨꯝ ꯊꯥꯕꯅꯤ ꯑꯌꯥꯝꯕ ꯆꯠꯄꯅꯦ ꯃꯁꯔꯨꯝ ꯀꯜꯇꯤꯚꯦꯁꯟꯒꯤ ꯇꯧ
ꯆꯦꯡꯒꯨꯝ ꯊꯕꯖꯦ ꯍꯩꯔꯥꯗꯤ ꯄꯩꯁꯥ ꯌꯥꯝ ꯇꯣꯡꯑꯦ ꯍꯦ
ꯀꯔꯤꯌꯥ
ꯆꯦꯡꯒꯨꯝ ꯊꯥꯕꯁꯦ ꯄꯥꯜꯂꯗꯤ ꯄꯩꯁꯥ ꯌꯥꯝ ꯇꯣꯡꯉꯦꯕ
ꯇꯣꯡꯗꯗꯤ ꯃꯥꯒꯤ ꯈꯔ ꯈꯔ ꯃꯣꯏꯆꯔ ꯑꯣꯏꯕ ꯃꯐꯝꯗꯣ ꯊꯥ ꯊꯥꯗꯗꯤ ꯌꯥꯔꯣꯏ
ꯎꯝ ꯍꯥꯏꯕꯗꯤ ꯈꯔ ꯁꯦꯗꯣ ꯅꯨꯡꯁꯥ ꯌꯥꯝ ꯀꯟ ꯐꯪꯗꯕ ꯖꯒꯥꯗ
ꯃꯥꯥꯗꯤ ꯅꯨꯡꯁꯥꯕꯨ ꯁꯨꯡꯐꯪ ꯕꯨ ꯐꯪꯉꯥꯔꯣꯢ ꯏꯕꯨꯉꯣ ꯑꯣꯝꯖꯜꯂ ꯂꯩꯕ ꯀꯣꯐꯥꯏ ꯀꯥꯈꯠꯄ ꯝꯐꯝꯗꯅꯤ ꯊꯝꯗꯤ
ꯑꯗꯥꯏ ꯅꯥꯗꯤ ꯌꯥꯝ ꯃꯣꯠꯄ ꯃꯐꯝ ꯌꯥꯝ ꯃꯣꯠꯄ ꯃꯐꯝꯗꯁꯨ ꯊꯝ ꯌꯥꯗꯦꯍꯦ ꯄꯠꯂꯦ
ꯅꯠꯇꯦ ꯑꯩꯅ ꯍꯥꯏꯕꯗꯤ ꯀꯣꯐꯥꯏ ꯀꯀꯛꯂꯛꯄ ꯍꯥꯏꯗꯤ ꯅꯨꯡꯁꯥ ꯁꯨꯡꯐꯪ ꯐꯪꯗꯕꯒꯤ ꯀꯣꯛꯐꯥꯏ ꯒ ꯍꯥꯏꯒꯠꯂꯛꯄꯗꯣ ꯈꯪꯗꯔꯣ ꯑꯗꯥꯏ ꯇꯧꯕ ꯃꯐꯝ ꯗꯣ ꯊꯝꯅꯩ ꯍꯥꯏꯕ ꯑꯌꯥꯝꯕꯅ ꯃꯩꯁꯥ ꯆꯪꯗꯕ ꯃꯐꯝꯗ ꯆꯦꯡꯒꯨꯝꯁꯤ ꯀꯩꯅꯣ ꯆꯦꯡꯒꯨꯝꯖꯦ ꯃꯣꯢ ꯀꯣꯛꯈꯥꯏ ꯃꯈꯜ ꯑꯃꯅꯤ ꯐꯪꯒꯁ ꯃꯈꯜ ꯑꯃꯅꯤꯅꯦ ꯆꯦꯡꯒꯨꯝꯁꯨ
ꯐꯪꯒꯁꯅꯤ ꯀꯩꯅꯣ ꯑ ꯐꯪꯒꯁꯅꯦ ꯍꯥꯏꯖꯋꯥꯅꯤ
ꯑꯗꯨ ꯊꯥ ꯑꯥ ꯇ꯭ꯔꯦꯅꯤꯡꯗꯣ ꯍꯧꯔꯛꯑꯀꯥꯟꯗ ꯑꯩ ꯍꯥꯏꯕꯤꯔꯛꯀꯦ ꯆꯠꯂꯨ ꯑꯗꯨꯗ
ꯎꯝ ꯌꯦꯡꯕꯗ ꯇꯤꯟ ꯀꯩ ꯀꯩ ꯑꯩꯈꯣꯏꯒꯤ ꯄꯣꯔꯣꯡꯄꯥꯠ
ꯎꯝ꯫
ꯑꯣ
ꯄꯣꯔꯣꯝꯄꯥꯠꯇ ꯄꯣꯔꯣꯝꯄꯥꯠꯇꯗꯤ ꯗꯤ ꯑꯥꯏ ꯁꯤꯅ ꯑꯃ ꯂꯩ ꯀꯩꯅꫭ ꯃꯥ ꯇ꯭ꯔꯦꯅꯤꯡ ꯏꯟꯇꯤꯇꯌꯨꯠ ꯑꯃ
ꯐ꯭ꯔꯤꯕꯨ ꯐ꯭ꯔꯤ ꯔꯥꯅꯦ
ꯃꯥꯅꯤꯍꯦ ꯆꯦ ꯇꫭꯝꯕꯤꯗꯣ ꯈꯪꯕ꯭ꯔꯥ ꯃꯥꯁꯦ ꯑ ꯀꯩꯅꯣꯗꯩꯅꯦꯕ ꯅꯥꯝ ꯃꯧ ꯑꫭ ꯃꯦꯀꯣꯂꯥꯗꯅꯦꯕ ꯃꯥ ꯃꯌꯨꯝ ꯄꯥꯜꯂꯤꯁꯦ
ꯎꯝ꯫
ꯑ ꯃꯥꯅꯦ ꯅꯨꯡꯇꯤ ꯈꯨꯗꯤꯡꯒꯤ ꯄꯣꯔꯣꯝꯄꯥꯥꯠꯇꯨ ꯆꯠꯂꯤ ꯁꯦꯝꯅ ꯇꯝꯕ ꯐꯨꯔꯤꯠꯇꯨꯕꯨ ꯇꯝꯕ ꯆꯠꯂꯤ
ꯎꯝ ꯃꯥꯅꯦ ꯄꯩꯁꯥꯗꯨꯗ ꯐꯌꯥꯝ ꯆꯪꯉꯝꯃꯅꯤ ꯕꯔꯥꯗꯨꯗ
ꯏꯁ ꯂꯨꯄꯥ ꯆꯝꯃꯥ ꯆꯝꯃꯥ ꯆꯠꯂꯦꯌꯦ ꯅꫭꯡꯃꯗ ꯕ꯭ꯔꯥ
ꯑꯦ
ꯇꯥꯏꯝꯃꯤꯡ ꯈꯔ ꯅꯛꯄ ꯑꫭꯏꯗꯤ ꯐꯩ ꯗꯨꯃꯥꯏ ꯏꯟꯊꯣꯛꯅ ꯂꯥꯞꯅ ꯂꯥꯛꯈ꯭ꯔꯦ ꯂꯥꯞꯃꯟꯈ꯭ꯔꯦ ꯃꯥꯒꯤꯗꯤ ꯑꯩꯈꯣꯏꯗꯤ ꯍꯥꯏ ꯍꯥꯏꯅ ꯅꯥꯛ ꯅꯥꯛꯄꯅꯤꯅ ꯐꯩ ꯃꯥꯗꯤ ꯕꯔꯥꯗꫭ
ꯑꯩꯕꯨꯛꯇ ꯀꯣꯂꯦꯖ ꯆꯠꯄꯗ ꯌꯦꯡꯉꯨ ꯄꯩꯁꯥ ꯐꯅꯌꯥꯝ ꯇꯤꯡꯉꯤꯕꯨ ꯅꯣꯡ ꯅꯤꯅꯤꯒ ꯁꯨꯂꯦꯞ ꯂꯦꯞꯇꯥꯕꯤ ꯆꯠꯂꯛꯄꯗ
ꯕꯔꯥꯗꯨ ꯌꯥꯝ ꯀꯩꯅꯣ ꯇꯧꯔꯗꯤ ꯈꯔ ꯌꯥꯝꯗ꯭ꯔꯥꯗꯤ ꯃꯥꯥꯗꯤ ꯆꯞ ꯌꯥꯗꯦꯅ ꯃꯣꯏꯗꯤ ꯂꯨꯄꯥ ꯆꯥꯝꯃ ꯆꯥꯝꯃꯅꯦ
ꯎꯝ ꯆꯥꯝꯃꯗꯨꯅ ꯒꯥꯔꯤ ꯃꯆꯥ ꯆꯠꯄꯅ ꯍꯦꯟ ꯇꯣꯡꯖꯥꯗ꯭ꯔꯣ
ꯃꯣꯏ ꯃꯤ ꯃꯌꯥꯝ ꯆꯠꯂꯦ ꯍꯥꯏ ꯃꯣꯏ ꯑꯗꯨꯗꯒꯤ ꯃꯤ ꯃꯉꯥ ꯇꯥꯔꯨꯛ ꯆꯠꯂꯦ ꯑꯗꯨ ꯄꯨꯂꯥꯞ ꯆꯠꯃꯤꯟꯅꯁꯦ ꯒꯥꯔꯤꯗ ꯔꯤꯖꯥꯕ ꯇꯣꯌꯦ ꯑꯗꯨ ꯂꯨꯄꯥ ꯆꯝꯃꯥ ꯆꯝꯃꯥ ꯈꯥꯏꯅꯩ ꯍꯥꯏ
ꯅꯣꯡꯇꯤꯒꯤ
ꯎꯝ꯫
ꯑꯩꯅ ꯃꯃꯥꯡꯗ ꯆꯦꯡꯒꯨꯝ ꯊꯥꯕꯩ ꯊꯦꯡꯅꯕꯗꫭ ꯑꯁ ꯆꯦꯡꯒꯨꯝ ꯊꯥꯅꯤꯡꯗꯅꯅꯤ ꯐꯅꯌꯥꯝ ꯌꯦꯡꯉꯝꯃꯝꯅꯦ ꯑꯗꯨꯒ ꯊꯥꯒꯦ ꯇꯧꯔꯒ ꯑꯗꯨꯝ ꯇꯣꯛꯈ꯭ꯔꯦꯗꯅ ꯂꯧ ꯃꯇꯝ ꯍꯦꯟꯈꯤꯗꯅ
ꯃꯔꯛ ꯑꯃꯨ ꯆꯦꯡꯒꯨꯝ ꯊꯥꯕꯒꯤ ꯀꯩ ꯌꯥꯝ ꯀꯟꯅ ꯇꯧꯅꯔꯝ ꯆꯔꯨ ꯂꯩꯔꯣ ꯂꯥꯛꯄꯒꯤ ꯌꯥꯝ ꯇꯧꯅꯈꯤꯝꯅꯦ
ꯎꯝ ꯑꯁ ꯑꯩ ꯆꯔꯨꯒꯗꯨ ꯂꯣꯏ ꯇꯤꯡꯉ ꯈꯣꯠꯂꯒ ꯇꯧꯔꯒꯦ ꯀꯥꯏ ꯈꯜꯂꯝꯃꯕꯅꯤꯍꯦ ꯀꯥ ꯎꯄꯦꯟꯒꯤ ꯆꯔꯨꯒ ꯂꯩꯕꯗꯨꯗ ꯑꯗꯨ ꯇꯧꯅꯕꯅꯦꯅ ꯆꯔꯨꯒꯗꫭ ꯂꯣꯏ ꯍꯣꯡꯒꯠꯂꯤꯅꯤ ꯀꯩꯅꯣ ꯑꯩꯅ ꯂꯧ ꯄꯨꯈ꯭ꯔꯤꯗꯤ ꯀꯩꯅꯣꯗ ꯑꯩꯈꯣꯏ ꯄꯨꯈ꯭ꯔꯤ ꯃꯄꯥꯟꯗ
ꯑꯗꯨꯒ ꯇꯧꯗ꯭ꯔꯥꯕ ꯃꯔꯨ ꯂꯩꯐꯝ ꯈꯪꯗꯕꯒꯤ
ꯇꯧꯗ꯭ꯔꯦ ꯑꯗꯨꯒ ꯃꯔꯨꯗꯣ ꯁꯤ ꯐꯠꯇꯕꯁꯨ ꯑꯃꯨꯛ ꯂꯩꯔꯒ ꯑꯃꯨꯛ ꯀꯩꯅꯣ ꯇꯧꯒꯗ꯭ꯔꯥꯅ ꯗꯥꯏꯔꯦꯛꯠ ꯑꯐꯕ ꯑꯝꯅꯦ ꯂꯩꯖꯤꯔꯅꯃꯨꯛ ꯈꯟꯕ ꯆꯥꯅꯤ ꯄꯤꯀꯦꯠꯇ ꯆꯥꯅꯤ ꯄꯤꯕ ꯀꯩꯅꯣꯝ ꯇꯧꯏ ꯆꯥꯝꯃ ꯆꯥꯝꯃꯔꯒ ꯀꯩꯅꯣꯗꯥꯏꯅ
ꯊꯪꯒꯦ ꯈ꯭ꯔꯔ ꯊꯥ ꯌꯦꯉꯥꯗꯤ
ꯄꯤꯀꯦꯠ ꯑꯃꯗꯨꯅ ꯀꯩꯅꯣꯃꯨꯛ ꯊꯥꯕ ꯃꯥꯜꯂꯦ ꯑꯩꯈꯣꯏꯒꯤ ꯕꯦꯛ
ꯑꯗꯨ ꯈꯔ ꯑꯗꯨ ꯅꯪꯅ ꯁꯨꯝ ꯇ꯭ꯔꯥꯏ ꯇꯧꯕ ꯑꯣꯏꯅ ꯈꯔ ꯊꯥꯔ ꯌꯦꯡꯌꯦ ꯌꯥꯗ꯭ꯔꯕ
ꯍꯣꯏꯅꯦ ꯑꯗꯠ ꯅꯥꯌꯟ ꯈꯜꯂꯝꯕꯅꯦ ꯍꯥꯏꯕ ꯌꯥꯝꯗꯖꯨ ꯄꯤꯀꯦꯠ ꯃꯔꯤꯗꯨ ꯃꯔꯤꯃꯨꯛ ꯊꯥꯉꯦ ꯀꯥꯏꯅ ꯈꯜꯂꯝꯕꯅꯦ ꯍꯥꯏꯕ
ꯎꯝ
ꯌꯨꯝ ꯑꯗꯨꯗ ꯖꯒꯥꯗꯨ ꯂꯩꯇ꯭ꯔꯁꯨ ꯌꯨꯝ ꯃꯊꯛꯇꯨꯗ ꯐꯤ ꯌꯨꯝ ꯈꯔ ꯌꯦꯠꯁꯜꯂꯒ ꯌꯦꯡꯉꯒꯦꯅ ꯍꯦꯛꯇ ꯇꯧꯔꯝꯕꯅꯦꯕ
ꯌꯥꯔꯣꯏ ꯍꯦ ꯑꯗꯨꯗꯤ ꯀꯥꯏꯗꯩꯅꯣ ꯅꯣꯏ ꯒꯥꯔꯤ ꯆꯥꯔꯖ ꯇꯧꯐꯝꯒꯦꯗꯥꯏꯗꯨꯗ ꯑꯦ ꯃꯃꯥꯡꯗ ꯌꯦꯡꯒꯣꯜ ꯂꯩꯗꯥꯏꯅꯦ
ꯑꯝ
ꯌꯦꯡꯒꯣꯟꯗꯣ ꯂꯣꯏꯅ ꯈꯥꯖꯜꯂꯣ